ꯍꯣꯏ ꯇꯥꯏ ꯇꯥꯏ
ꯍꯣꯏꯣꯏ ꯑꯗꯨ ꯀꯤꯁ ꯁꯅꯦ
ꯑ ꯉꯪ ꯆꯥꯛ ꯆꯥꯗ꯭ꯔꯤꯕ꯭ꯔꯣ
ꯆꯥꯎꯕꯂꯣꯔꯦꯗꯤ
ꯑꯣ ꯑ ꯊꯨꯏꯅꯦ
ꯂꯣꯏꯗꯒ ꯎꯝ ꯂꯣꯏꯔꯒ ꯑꯉꯥꯡꯕꯨ ꯆꯥꯛ ꯄꯤꯖꯔꯒ ꯑꯃꯨꯛ ꯀꯥ ꯇꯨꯝꯍꯜꯂꯒ ꯍꯧꯖꯤꯛ ꯐ꯭ꯔꯤ ꯑꯣꯏꯕ
ꯑꯣ ꯑ ꯎꯨꯡꯉꯥꯏꯍꯦ ꯊꯦꯡꯌꯨ
ꯅꯣꯏꯗꯤ ꯆꯥꯗ꯭ꯔꯤꯕꯣ
ꯆꯥꯗ꯭ꯔꯤ ꯍꯣꯏ ꯊꯣꯡꯗꯤ ꯊꯣꯡꯕ ꯂꯣꯏꯔꯦ
ꯑꯣ ꯐꯔꯤꯟꯖꯥꯡ ꯐꯥꯡꯒꯦ
ꯑ ꯉꯁꯤ ꯃꯣꯏꯅ ꯆꯤꯛꯀꯟꯒꯨꯝꯕ ꯆꯥꯕ ꯃꯥꯜꯂꯤꯗ
ꯑꯣ ꯅꯪ ꯆꯥꯅꯤꯡꯗꯕ
ꯑꯩꯗꯤ ꯆꯥꯅꯤꯡꯗꯦ ꯑꯩꯒꯤꯗꯤ ꯀꯔꯤꯅꯣ ꯉꯥ ꯂꯩ ꯍꯥꯏꯕ ꯃꯥꯜꯂꯦ ꯑꯩꯅ ꯁꯦꯡꯅ ꯇꯥꯔꯗꯤ ꯍꯣꯏ ꯑꯩꯒꯤ ꯉꯥ ꯊꯣꯡꯅꯔ ꯂꯩꯅꯦ
ꯑꯥ
ꯑꯩꯅ ꯕ꯭ꯔꯣꯏꯂꯔ ꯆꯥꯗꯕꯀꯣ ꯑ ꯂꯩ ꯑꯁ ꯑꯗꯨ ꯆꯥꯔꯗꯤꯀꯣ ꯑꯩꯒꯤ ꯏꯁꯥꯁꯦ ꯉꯥꯃꯤ ꯗꯦ ꯑꯦꯅꯔꯖꯤꯗꯣ ꯂꯣꯏꯅꯃꯛꯛ ꯆꯠꯈ꯭ꯔꯦꯅꯤꯅꯤ ꯕꯣꯏꯂꯔꯁꯦ ꯁꯨꯛꯆꯥ ꯆꯕꯩ ꯌꯥꯔꯦ ꯑꯩꯒꯤ ꯕꯣꯟꯁꯒꯨꯝꯕ ꯅꯥꯕ ꯑꯗꯨ ꯆꯥꯔꯒ
ꯑꯣ
ꯑꯗꯨ ꯑꯩꯅ ꯈꯜꯂꯦ ꯕ꯭ꯔꯣꯏꯂꯔꯒ ꯑꯁꯤ ꯑꯖꯤꯅꯣꯃꯣꯇꯣ ꯀꯣ
ꯎꯝ
ꯇ꯭ꯔꯦꯂꯔꯒ ꯑꯁꯤꯅ ꯃꯣꯇꯣꯔꯁꯦ ꯑꯩꯈꯣꯏ ꯕꯣꯟꯒꯤꯗꯃꯛꯇꯤ ꯌꯥꯝ ꯐꯠꯇꯕ ꯃꯥꯜꯂꯦ
ꯎꯝ ꯅꯥ ꯃꯇꯣꯔꯗꯤ ꯑꯩꯁꯨ ꯆꯥꯕꯩꯅꯔꯅꯤ ꯍꯦꯛ ꯆꯥꯔꯗꯤ ꯑꯩꯒꯤ ꯄꯨꯛꯇꯣ ꯑꯩꯒꯤ ꯑꯦꯝ꯭ꯂꯤꯀꯔ ꯀꯣꯔꯣꯠ ꯑꯦꯝꯂꯤꯀꯔꯒꯤ ꯃꯈꯥꯗꯣ
ꯑꯥ ꯑꯣ ꯎꯝ ꯑꯗꯨ ꯃꯤꯅ ꯏꯅꯣꯝꯇꯣ ꯑꯗꯨꯝ ꯄꯥꯏꯔꯒ ꯂꯩꯕꯁ ꯁꯤꯅꯦ ꯀꯔꯤꯒꯤꯅꯣꯀꯣ ꯁꯤꯒ
ꯎꯝ ꯈꯥꯎꯗꯔꯤ ꯑꯩꯒꯤ ꯅꯨꯄꯥꯁꯨ ꯌꯥꯝ ꯑꯗꯨꯝ ꯎꯝ ꯆꯠꯅꯤꯒꯨꯝꯕꯗꯣ ꯍꯥꯞꯅꯤꯡꯕꯅꯦ ꯑꯩ ꯌꯥꯝ ꯁꯥꯎꯅꯤꯡꯕꯅꯦ
ꯑꯁ ꯑꯩꯈꯣꯏꯒꯤ ꯌꯨꯝꯁꯨꯅꯦ ꯆꯥꯗꯕ ꯌꯥꯗꯕ ꯉꯇ ꯂꯩꯔꯦ ꯅꯨꯄꯤ ꯑꯣꯏꯔꯁꯨ ꯅꯨꯄꯥ ꯑꯣꯏꯔꯁꯨ ꯑꯩꯅ ꯑꯁ ꯑꯩꯗꯤ ꯏꯁꯥ ꯉꯝꯗ꯭ꯔꯦ ꯍꯧꯖꯤꯛꯇꯤ ꯅꯣꯏ ꯁꯨ ꯑꯩꯕꯨ ꯑꯩꯉꯣꯟꯗꯒꯤ ꯈꯪꯉꯣ ꯌꯥꯝ ꯆꯥꯒꯅꯨ ꯍꯥꯏꯔꯁꯨ ꯑꯃꯨꯛꯀ ꯂꯧꯔꯛꯀꯅꯤ ꯑꯃꯨꯛꯀ ꯂꯧꯔꯛꯀꯅꯤ
ꯎꯝ ꯃꯣꯏꯗꯤ ꯀꯩꯁꯨ ꯇꯧꯗꯕꯅꯤꯅ ꯃꯣꯏꯅ ꯍꯥꯏꯕꯗꯣ ꯏꯁ ꯃꯤꯁꯤꯡꯁꯨ ꯑꯗꯨ ꯆꯥꯔ ꯂꯩ ꯑꯗꯨꯗꯤ ꯍꯥꯏꯒꯗ
ꯎꯝ ꯑꯗꯨꯅꯤ ꯑꯗꯨ ꯑꯩꯈꯣꯏꯁꯨ ꯅꯍꯥꯟꯗꯤ ꯑꯗꯨꯝ ꯆꯥꯔꯒ ꯂꯩꯌꯦꯕ ꯀꯔꯤꯁꯨ ꯇꯧꯔꯦ ꯍꯧꯖꯤꯛꯀꯥꯟ ꯆꯥꯕ ꯌꯥꯗꯕꯁꯦ ꯃꯔꯝ ꯑꯃꯗꯤꯗꯤ ꯂꯩꯕꯅꯤ ꯍꯥꯏꯕꯅꯤꯗ
ꯅꯨꯡꯉꯥꯏꯗꯤ ꯅꯨꯡꯉꯥꯏꯇꯕꯅꯦ
ꯅꯪ ꯀꯔꯤ ꯏꯟꯁꯪ ꯆꯥꯏ ꯍꯥꯏꯕ꯭ꯔꯥ
ꯑꯩꯔꯣ ꯑꯩꯁꯦ ꯎ ꯏ ꯏꯦꯝꯄꯒ ꯑꯗꯨꯒ ꯑꯂꯨ ꯑꯗꯨꯒ ꯀꯩꯅꯣ ꯁꯈ꯭ꯔꯤ ꯈꯝꯔꯥ
ꯍꯣꯏ ꯍꯣꯏ
ꯑꯗꯨ ꯑꯗꯨ ꯍꯥꯕ꯭ꯔꯒꯆꯥ
ꯎꯝ ꯌꯥꯝ ꯍꯥꯎꯕ ꯏꯟꯁꯥꯡꯅꯤ
ꯎꯝ ꯑꯗꯨꯒ ꯉꯔꯥꯡꯒꯤ ꯑ ꯉꯔꯥꯡ ꯅꯠꯇꯦ ꯃꯣꯔꯅꯤꯡꯒꯤ ꯏꯟꯁꯥꯡꯁꯨ ꯈꯔ ꯂꯩꯕ ꯑꯗꯨꯒ ꯁꯤꯗ ꯑꯩꯈꯣꯏ ꯏꯅꯦꯒꯤ ꯌꯨꯝꯗ ꯃꯣꯏ ꯊꯣꯡꯂꯒ ꯑꯃꯨꯛꯀ ꯈꯔ ꯊꯤꯂꯛꯄ ꯑꯗꯨꯒꯤ ꯑꯗꯨꯁꯨ ꯆꯥꯏ ꯆꯛꯇꯇꯤ ꯌꯥꯝꯅ ꯆꯗ
ꯑꯁꯤ ꯌꯥꯝ ꯐꯥꯏꯅꯦꯅꯪ ꯀ
ꯁꯥꯁꯦ ꯀꯌꯥ ꯆꯥꯅꯤꯡꯗꯕ ꯑꯩꯁꯦ
ꯎꯝ
ꯇꯗꯒꯤ ꯁꯥꯁꯨꯏ ꯉꯝꯗꯕ ꯂꯩꯕꯅꯦꯕ ꯑꯉꯥꯡꯒꯤ ꯈꯥꯎꯗꯀꯣ ꯍꯗꯣꯛꯏ
ꯑꯥ
ꯎꯅꯨꯡꯣꯏ ꯇꯕꯅꯦ
ꯑ ꯑ
ꯀꯠꯇꯒꯦ
ꯅꯪ ꯑꯉꯥꯡ ꯅꯦꯛꯁ ꯑꯉꯥꯡ ꯄꯣꯛꯅꯤꯡꯉꯥꯏ ꯃꯇꯝ ꯂꯧꯒꯅꯤꯀꯣ ꯅꯪ ꯑꯉꯥꯡ ꯑꯅꯤ ꯂꯩꯅꯤꯡꯉꯥꯏ ꯃꯇꯝ ꯂꯧꯒꯅꯤꯀꯣ
ꯃꯇꯝ ꯌꯥꯝ ꯂꯧꯒꯅꯤ
ꯎꯝ
ꯌꯥꯔꯤ ꯐꯥꯎꯗꯤ
ꯎꯝ ꯑꯗꯨ ꯑꯃꯨꯛꯀ ꯄꯣꯛꯄ ꯃꯇꯝ ꯂꯧꯒꯅꯤꯅ ꯗ ꯗꯣꯛꯇꯔ ꯈꯣꯏꯅꯁꯨ ꯍꯥꯏꯕ꯭ꯔꯥ
ꯎꯝ ꯅꯣꯔꯃꯦꯜꯗ ꯑꯃꯨꯛꯀꯥ ꯌꯥꯗꯕꯅꯤꯅ ꯍꯥ
ꯗꯣꯛꯇꯔ ꯈꯣꯏꯅꯁꯨ ꯃꯇꯝ ꯂꯧꯒꯅꯤ ꯍꯥꯏꯕ꯭ꯔꯥ ꯅꯪꯉꯣꯟꯗ ꯎ
ꯎꯝ ꯍꯧꯖꯤꯛ ꯍꯧꯖꯤꯛꯇꯤ ꯑꯗꯨꯝ ꯄꯣꯛꯄ ꯌꯥꯏ ꯍꯥꯏꯗꯤ
ꯑꯥ
ꯀꯣꯟꯁꯤꯞ ꯇꯧꯔꯗꯤꯀꯣ ꯑꯗꯨ ꯑꯗꯨ ꯑꯣꯏꯔꯁꯨ ꯃꯇꯝꯗꯣ ꯒꯦꯞ ꯁꯥꯡꯗ꯭ꯔꯤꯉꯥꯏ ꯐꯥꯎꯗꯤ ꯑꯣ ꯅꯣꯔꯃꯦꯜ ꯄꯣꯛꯅꯤꯡꯉꯥꯏꯁꯨ ꯆꯥꯟꯁꯇꯤ ꯂꯩꯌꯦꯕ
ꯎꯝ
ꯑꯍꯨꯝꯒꯨꯝꯕꯀꯣ
ꯎꯝ
ꯑꯗꯣ ꯆꯍꯤ ꯑꯍꯨꯝ ꯁꯨꯗ꯭ꯔꯗꯤ ꯔꯤꯛꯁ ꯂꯩꯕ
ꯑꯣ ꯑꯣ
ꯑꯗꯨꯒꯤ ꯑꯩ ꯔꯤꯁꯁꯨ ꯂꯧꯅꯤꯡꯗꯦ ꯑꯗꯨꯒ ꯑꯩꯗꯤ ꯃꯤꯒ ꯃꯥꯟꯅꯗꯦ ꯑꯩꯒꯤ ꯀꯩꯅꯣꯗꯣ ꯌꯥꯗꯕ
ꯁꯤ ꯌꯥ
ꯑꯍꯥ ꯃꯅꯗꯕꯅꯦ ꯑꯩꯁꯦ ꯑꯗꯨꯒꯤ ꯌꯥꯗ
ꯅꯪꯁꯦ ꯌꯥꯝ ꯍꯦꯜꯗꯤ ꯑꯣꯏꯔꯒ ꯀꯣ ꯅꯪꯒꯤ ꯃꯁ ꯅꯪꯒꯤ ꯃꯁꯥ ꯌꯦꯡꯕꯗꯗꯤ
ꯍꯣꯏ ꯃꯤꯅ ꯑꯗꯨꯝ ꯍꯥꯏꯕꯅꯦ ꯅꯪ ꯅꯥꯗꯧ ꯃꯥꯟꯗꯦꯅꯦ ꯑꯗꯨꯒ ꯀꯩꯅꯣ ꯑꯩ ꯅꯨꯄꯤ ꯃꯇꯝꯗꯀꯣ ꯑꯩ ꯂꯨꯍꯣꯡꯗ꯭ꯔꯤꯉꯩꯗꯗꯤ ꯅꯥꯁꯨ ꯅꯥꯗꯕꯅꯦ ꯑꯩꯁꯦ
ꯑꯣ
ꯄꯥꯛ ꯅꯥꯅꯤꯡꯗꯦ ꯑꯩꯗꯤ
ꯎꯝ
ꯍꯣꯏ ꯀꯃꯟ ꯀꯣꯜꯒꯨꯝꯕꯗꯤ ꯑꯗꯨꯝ ꯂꯥꯛꯑꯦ ꯑꯗꯨ ꯑꯣꯏꯔꯁꯨ ꯑꯗꯨꯕꯨꯗꯤ ꯅꯥꯑꯦ ꯍꯥꯏꯅꯤꯡꯉꯥꯏ ꯂꯩꯇꯦꯕꯀꯣ ꯋꯥ ꯑꯣ ꯑꯗꯨꯒ ꯍꯦꯛ ꯑꯉꯥꯡ ꯍꯦꯛ ꯂꯨꯍꯣꯡꯔꯒ ꯖꯠ ꯖꯠ ꯈꯪꯗꯦ ꯏꯁꯥꯁꯦ
ꯎꯝ
ꯑꯩꯒꯤ ꯅꯨꯄꯥꯁꯨ ꯍꯦꯜꯗꯤ ꯇꯧꯗꯕꯒ ꯑꯩꯁꯨ ꯇꯧꯗꯕꯒ
ꯑꯣ ꯅꯨꯡꯉꯥꯏꯇꯦ ꯑꯩꯈꯣꯏꯅꯤ ꯆꯞ ꯃꯥꯟꯅꯩꯗ
ꯑꯩ ꯅꯨꯄꯥꯁꯨ ꯅꯥꯗꯤ ꯅꯥꯗꯕꯅꯦ ꯑꯩ ꯅꯨꯄꯥꯗꯤ ꯁꯨꯅꯥ ꯅꯥꯗꯦ ꯀꯔꯤ ꯇꯧꯕ꯭ꯔꯥ ꯈꯪꯗꯦ ꯃꯥꯗꯤ ꯏꯀꯪ ꯀꯪꯕ ꯅꯥꯕꯗꯤ ꯑꯃꯠꯇꯁꯨ ꯂꯩꯇꯕ
ꯑꯣ
ꯀꯝꯃꯟ ꯀꯣꯜꯒꯨꯝꯕꯗꯤ ꯑꯃꯔꯥ ꯑꯃꯔꯥ ꯂꯩꯌꯦ ꯑꯗꯨ ꯑꯣꯏꯔꯁꯨ ꯎꯝ ꯀꯪꯔꯒ ꯀꯥꯡꯒꯝꯕꯗꯤ ꯌꯥꯝ ꯑꯦꯀꯤꯤꯞ ꯇꯧꯕꯀꯣ ꯑꯩꯀꯣꯏ ꯍꯦꯟꯅ ꯑꯦꯛꯇꯤꯚ ꯇꯧꯕ ꯑꯗꯨꯒ ꯊꯕꯛꯁꯨ ꯃꯥꯗꯤ ꯑꯗꯨꯝ ꯁꯨꯅꯤꯡꯕ ꯊꯕꯛꯇꯣ ꯁꯝ ꯊꯕꯛ ꯂꯩꯔꯗꯤ ꯑꯁ ꯊꯕꯛ ꯇꯧꯗ꯭ꯔꯗꯤ ꯌꯥꯗ ꯗꯅꯦ ꯍꯥꯏꯕꯁꯤꯡꯗꯣ
ꯎꯝ
ꯑꯗꯨꯝ ꯑꯦꯛꯇꯤꯞꯇ ꯂꯩꯕ ꯃꯔꯛ ꯃꯔꯛꯇ ꯁꯥꯎꯅꯤꯡꯕꯅꯤ
ꯎꯝ
ꯃꯥꯅ ꯑꯦꯛꯇꯤꯚ ꯑꯣꯏꯕꯒꯤ ꯐꯁꯨ ꯐꯕ
ꯍ ꯆꯟꯆꯥꯟ ꯌꯥꯔꯦ ꯀꯣ ꯎꯝ ꯎꯨꯡꯒꯪꯁꯦ ꯏꯁꯤꯡ ꯁꯅꯥ ꯁꯥꯟꯅꯔꯒ ꯂꯩꯕꯁꯤꯗ
ꯑꯣ
ꯆꯥꯅꯤꯡꯕ ꯃꯤ ꯉꯥꯛꯇꯅꯤ ꯁꯤꯗ ꯂꯩꯔꯨꯁꯦ
ꯎꯝ
ꯆꯥꯏꯅꯤ ꯃꯉꯥꯛꯛꯇ ꯂꯩꯕꯅꯤ ꯏꯁꯤꯡ ꯂꯩꯇꯦ ꯍꯥꯏꯔꯣꯀꯣꯁꯤꯡ ꯄꯣꯀꯦꯠ ꯑꯃ ꯁꯥꯟꯅꯕ ꯍꯧꯔ ꯆꯅꯤ ꯍꯧꯖꯤꯛ ꯃꯥ ꯍꯣꯏ ꯎꯝ ꯏꯁꯤꯡ ꯂꯩꯇꯦ ꯍꯥꯏꯔꯒ ꯅꯪ ꯏꯁꯤꯡ ꯌꯥꯝ ꯁꯥꯟꯅ ꯀꯣ
ꯎꯝ ꯅꯨꯡꯉꯥꯏꯁꯨ ꯅꯨꯡꯉꯥꯏꯕ ꯃꯣꯏꯁꯦ ꯑꯗꯨꯃꯥꯏ ꯃꯣꯏꯅ ꯇꯣꯅꯤꯡꯗꯤꯃ ꯇꯧꯕ ꯀꯥꯟꯗꯀꯣ ꯃꯣꯏꯗꯤ ꯍꯦꯟꯅ ꯍꯦꯜꯗꯤ ꯇꯧꯕꯅꯦ ꯁꯦꯡꯕ ꯍꯥꯏꯔꯗꯤ
ꯎꯝ ꯑꯁ ꯑꯩꯈꯣꯏ ꯏꯁꯤꯡ ꯂꯩꯇ꯭ꯔꯒꯀꯣ ꯏꯁꯤꯡꯁꯦ ꯄꯨꯔꯒ ꯑꯩꯈꯣꯏꯗꯣ ꯅꯨꯃꯤꯠ ꯑꯃꯁꯨ ꯆꯠꯇꯕ ꯅꯨꯃꯤꯠ ꯂꯩꯖꯅꯤꯁꯤ ꯍꯣꯏ ꯃꯤ ꯌꯥꯝꯈ꯭ꯔꯕꯒꯤ ꯑꯗꯨ ꯃꯥꯅ ꯐꯖꯅ ꯁꯥꯟꯅꯔꯒ ꯂꯩꯕ ꯇꯥꯏꯀꯣ
ꯑꯦꯍꯦ
ꯇꯥꯕ꯭ꯔꯥ ꯑ ꯑꯣ ꯑꯁ ꯃꯔꯥꯡ ꯃꯔꯥꯡ ꯑꯗꯨꯝ ꯆꯠꯂꯦꯀꯣ
ꯎꯝ ꯅꯨꯡꯉꯥꯏꯇꯦ ꯑꯗꯨ ꯃꯥꯏ ꯆꯠꯄꯗꯣ
ꯎꯝ ꯑꯁ ꯅꯨꯡꯉꯥꯏꯇꯕꯅꯦ ꯃꯤꯅꯤꯠ ꯑ ꯑꯦꯠꯒꯨꯝꯕ ꯅꯥꯏꯟꯒꯨꯝꯕꯗ ꯆꯠꯈ꯭ꯔꯗꯤꯀꯣ ꯅꯨꯡꯉꯥꯏꯇꯕꯅꯦ
ꯍꯝꯕ
ꯎꯝ
ꯑꯗꯨ ꯑꯣꯏꯔꯁꯨ ꯀ ꯇꯧꯅꯤ ꯑꯗꯨ ꯑꯩꯈꯣꯏ ꯏꯃꯥꯟꯅꯕꯤꯒ
ꯍꯣꯏ ꯑ ꯍꯥꯏꯌꯣ ꯍꯥꯏꯌꯣ
ꯑꯩꯈꯣꯏ ꯑꯩꯈꯣꯏ ꯏꯃꯥꯟꯅꯕꯤꯕꯨ ꯅꯪ ꯐꯥꯎ ꯐꯥꯎꯅꯩ ꯍꯥꯏꯗ
ꯍꯣꯏ ꯎꯝ
ꯑꯗꯣ ꯃꯥ ꯉꯁꯤ ꯐ꯭ꯔꯤ ꯑꯣꯏꯒꯦꯔꯥ
ꯉꯁꯤꯗꯤ ꯃꯥ ꯐ꯭ꯔꯤ ꯑꯣꯏꯕ ꯃꯥꯜꯂꯦ ꯑꯗꯨ ꯑꯣꯏꯔꯁꯨ ꯑꯩ ꯅꯍꯥꯟ ꯍꯥꯏꯈ꯭ꯔꯦꯅ ꯃꯥꯒꯤ ꯏꯆꯥꯗꯣ ꯃꯥꯒꯤ ꯆꯆꯥꯗꯣ ꯑꯗꯨ ꯃꯥꯒꯤ ꯕꯣꯇꯣ ꯇꯣꯛꯅꯤꯡꯉꯥꯏ ꯇꯧꯕꯒꯤ ꯈꯔ ꯑꯋꯥꯕ ꯃꯥꯁꯦ ꯕꯦꯛꯒ꯭ꯔꯥꯎꯟꯗꯨ ꯌꯥꯗꯕ
ꯑꯣ
ꯇꯤ ꯑꯩꯈꯣꯏ ꯑꯅꯤ ꯋꯥꯔꯤ ꯁꯥꯈ꯭ꯔꯦ ꯑꯗꯨꯒ ꯀꯣ ꯑꯃꯗꯤ ꯔꯤꯖꯦꯛ ꯆꯠꯄꯁꯨ ꯌꯥꯏꯗ
ꯎꯝ
ꯈꯪꯗꯦꯀꯣ ꯑꯃꯗꯤ ꯎꯝ
ꯐ꯭ꯔꯤ ꯑꯣꯏ ꯍꯥꯏꯗ꯭ꯔꯗꯤ ꯀꯣꯜ ꯇꯧꯅꯤꯡꯗꯕ ꯑꯩꯁꯦ
ꯑꯥ
ꯎꯝ
ꯅꯗꯣꯁ ꯌꯥꯝ ꯐꯠꯇꯦꯍ ꯁꯤ ꯈꯔꯤꯒꯤꯔꯥ
ꯅꯡꯉ ꯑꯦ ꯀꯤꯠꯆꯦꯟ ꯆꯪꯕꯒꯤꯔꯀꯣ
ꯈꯪꯗꯦ ꯑꯩꯁꯨ ꯃꯄꯥꯟ ꯊꯣꯛꯑꯦ ꯍꯣꯏ ꯍꯧꯖꯤꯛꯇꯤ ꯌꯥꯝ
ꯑ ꯑꯣ ꯑꯁ ꯑꯁꯤ ꯋꯥꯏꯐꯥꯏꯒꯤ ꯍꯥ ꯃꯅꯥꯛꯇ ꯂꯥꯛꯄꯗ ꯌꯥꯝ ꯐꯕ ꯃꯥꯜꯂꯦ ꯑꯗꯨ ꯑꯩꯅ ꯀꯤꯠꯆꯦꯟꯒꯨꯝꯕ ꯃꯄꯥꯟ ꯨꯝ ꯑꯃ ꯊꯣꯛꯈ꯭ꯔꯗꯤ ꯀꯣ ꯀꯔꯤꯅꯣ ꯈꯔ ꯋꯥꯕ ꯃꯥꯂꯦ ꯑꯩꯒꯤ ꯅꯦꯠꯋꯥꯛꯁꯦ ꯍꯧꯖꯤꯛꯀ ꯈꯪꯗꯦ ꯏꯌꯥꯔꯇꯦꯜ ꯅꯦꯠꯋꯔꯛꯇꯣ
ꯎꯝ ꯄꯣꯟꯗꯒꯤꯔꯥꯅ ꯁꯥꯎꯔꯒ ꯂꯩꯕ
ꯑꯣ
ꯔꯤꯁꯦꯠ ꯇꯧꯋꯦ ꯔꯤꯁꯦꯠ ꯂꯣꯏ ꯇꯧꯕ ꯔꯤꯁꯦꯠ ꯇꯧꯔꯁꯨ ꯑꯩꯒꯤꯁꯦ
ꯎ
ꯔꯤꯒꯤꯔꯥ ꯑꯩꯒꯤ ꯅꯨꯄꯥꯒꯤ ꯋꯥꯏꯐꯥꯏ ꯄꯥꯏꯔꯒ ꯂꯩꯕ ꯑꯩꯁꯦ ꯍꯣꯠꯁꯄꯣꯠ ꯇꯧꯔ ꯂꯩꯕ
ꯑꯣ
ꯃꯥꯒꯤꯗꯤ ꯑꯗꯨꯝ ꯆꯠꯂꯦ ꯑꯩꯅ
ꯑꯣ ꯑꯗꯨ ꯃꯥꯕꯨ ꯀꯣꯛ ꯌꯥꯝ ꯇꯧꯑꯣ ꯍꯥꯏꯈ꯭ꯔꯣ ꯅ
ꯄꯨꯁ ꯃꯥꯗꯤꯁ ꯏꯟꯇꯔꯁ ꯂꯩꯇꯔꯦꯗ ꯍꯥꯏꯕ ꯀꯔꯗ ꯑꯗꯨ ꯃꯥ ꯇꯕꯌꯥꯗꯦ ꯔꯒ ꯅꯪꯗꯤ ꯅꯨꯄꯅꯤꯅ ꯃꯤ ꯂꯦꯏꯅꯃꯛ ꯀꯣꯛ ꯇꯧꯕ ꯌꯥꯏ ꯑꯗꯨꯗꯤ ꯑꯩꯈꯣꯏꯗꯤ ꯅꯨꯄꯤ ꯃꯁꯦꯟ ꯑꯣꯏꯕꯒꯤ ꯅꯨꯄꯥꯥꯎ ꯀꯣꯠꯇꯣ ꯅꯤꯡꯉꯥꯏꯗꯤ ꯇꯜꯂꯦ ꯑꯗꯨꯒ ꯑꯗꯨꯒꯨꯝꯕꯗ ꯁꯃꯥꯔꯠ ꯇꯧꯅꯤꯡꯉꯥꯏ ꯑꯩ ꯈꯔ ꯏꯀꯥꯏꯕꯁꯨ ꯂꯩꯑꯦ ꯅꯣꯏꯗꯤ ꯅꯨꯄꯥꯅꯤꯅ ꯇꯧ ꯋꯣ ꯉꯥꯏ ꯇꯧꯔꯣꯗ ꯍꯥꯏꯕ ꯌꯥꯝ ꯁꯥꯎꯅꯤꯡꯕꯅꯦ ꯑꯩꯅ ꯑꯃꯔꯛ ꯑꯃꯕꯨ ꯀꯣꯜ ꯇꯧꯋꯦ ꯎꯝ ꯑꯩꯅ ꯃꯥꯕꯨ ꯑꯃꯔꯛ ꯐꯣꯔꯁꯇ ꯑꯩꯅ ꯀꯣꯜ ꯇꯧꯔ ꯑꯩꯅ ꯇꯧꯕꯀꯣ ꯇꯧꯔꯒ ꯍꯣꯏ ꯍꯌꯦ ꯃꯥꯁꯦ
ꯑꯥ
ꯑꯗꯨꯒ ꯑꯩꯅ ꯄꯉꯥꯡꯗ ꯉꯥꯡꯕ
ꯀ
ꯅꯧ ꯇꯉ ꯂꯩꯕꯅꯦ
ꯥꯎ
ꯎ ꯌꯥꯝ ꯁꯥꯎꯅꯤꯡꯉꯥꯏꯒ ꯂꯩꯕꯅꯦ ꯑꯩꯗꯨꯗ
ꯃꯤ ꯀꯥꯏ
ꯃꯥꯁꯨ ꯈꯪꯉꯦꯕ ꯍꯔꯥꯎꯕꯗꯣ ꯑꯩꯒꯤ ꯒꯨꯗ ꯅ꯭ꯤꯌꯨꯁ ꯁꯤꯡꯁꯨ ꯐꯪꯉꯦꯕꯀꯣ ꯑꯗꯨ ꯍꯥꯏꯔ ꯑꯗ ꯍꯥꯏ